ꯍꯂꯨꯝ
ꯇꯍꯧ ꯄꯗꯣ
ꯎꯝ
ꯑꯩ ꯍꯧꯖꯤꯛ ꯀꯤꯗꯣ ꯎꯝ ꯖꯦꯔꯣ ꯆꯠꯈ꯭ꯔꯦ꯫
ꯍꯣꯏ ꯀꯃꯥꯏꯅ
ꯑꯝ ꯈꯥꯛꯊꯠ ꯂꯣ ꯍꯦ꯫
ꯀꯩꯗꯧꯕꯥꯒꯤ ꯃꯨꯊꯠ ꯂꯤꯅꯣ
ꯅꯪ ꯉꯁꯥꯏ ꯁꯥꯅꯔꯝ ꯕꯥꯒꯤ ꯇꯣꯛꯂꯛ ꯑꯣꯏ꯫
ꯎ
ꯀꯩꯅꯣꯝ ꯍꯥꯏꯒꯦ ꯇꯧꯔꯝꯕ ꯅꯦ ꯀꯧꯊꯣꯛ ꯀꯔꯦ
ꯎꯝ ꯀꯩ ꯏꯟꯖꯥꯡ ꯆꯥꯔꯒꯦ ꯁꯥꯛꯊꯨ ꯃꯥꯜ
ꯆꯤꯟꯗ꯭ꯔꯥ ꯇꯔꯨꯍꯣꯟꯕ
ꯀꯩꯅꯣ ꯅꯦ ꯏꯅꯥꯎ
ꯀꯥꯔꯣꯠ
ꯅꯪ ꯊꯣꯡꯉꯤꯔꯣ
ꯎꯝ
ꯅꯣꯏ ꯃꯥꯗꯔ ꯈꯣꯏꯗꯤ꯫
ꯌꯥꯗꯕ
ꯎꯝ
ꯅꯣꯏ ꯃꯥꯁꯨ ꯌꯥꯗꯕ ꯇꯧꯔꯦꯕ ꯍꯧꯖꯤꯛ
ꯇꯧꯔꯤ ꯀꯩꯅꯣ꯫
ꯍꯦꯛꯂꯣꯢ ꯈꯔꯕ
ꯅꯦ ꯍꯣꯏ ꯂꯧ ꯆꯠꯂꯤꯕꯣ
ꯆꯠꯂꯤ ꯑꯗꯨꯝ ꯉꯁꯤꯗꯤ ꯆꯠꯇꯦ꯫
ꯎꯝ
ꯈꯪꯗꯦ ꯍꯌꯦꯡ ꯆꯠꯀꯗ꯭ꯔꯥ ꯆꯠꯂꯨꯗ꯭ꯔꯗꯤ ꯁꯤꯗꯒꯤ ꯍꯦꯟꯅ ꯆꯠꯂꯛ ꯑꯅꯤꯌꯦ ꯂꯧ ꯃꯇꯝ ꯌꯧꯔꯛ ꯑꯕꯅꯤꯅ꯫
ꯆꯠꯂ ꯅꯣꯏ ꯃꯣꯏ ꯆꯦ
ꯃꯤꯒꯤ
ꯅꯠꯇꯦꯗ ꯑꯩꯈꯣꯏꯒꯤ
ꯈꯣꯢꯗꯤ ꯃꯤꯒꯤꯅꯦ
ꯎꯝ ꯑꯩꯈꯣꯏ ꯃꯅꯥ ꯀꯣꯏꯌꯦꯡ
ꯅꯣꯏ ꯐꯥꯗꯔ ꯐꯥꯔ
ꯈꯪꯗꯦ ꯅꯦ ꯈꯥꯔꯥ ꯆꯩ ꯐꯔꯤꯔꯥ ꯐꯠꯇ꯭ꯔꯤꯔꯥꯗ ꯒ꯭ꯌꯥꯟ ꯇꯥꯗꯦ
ꯀꯌꯥꯝ ꯀꯨꯏꯔꯒꯦ ꯃꯥ ꯑꯗꯨꯃꯥꯏꯅ ꯇꯧ
ꯀꯨꯢꯔꯦ ꯃꯥꯥꯏ ꯅꯍꯥꯟ ꯍꯤꯗꯥꯛ ꯂꯨꯄꯥ ꯂꯤꯁꯤꯡ ꯃꯔꯤꯒꯤ ꯂꯧꯋꯦꯅꯥ ꯀꯝꯄꯥꯅꯤꯒꯤ
ꯀꯔꯤ ꯀꯝꯄꯦꯅꯤ ꯑꯣꯏꯕ
ꯈꯪꯗꯦ ꯀꯩ-ꯀꯩꯅꯣ ꯑꯩꯈꯣꯏ ꯕꯥꯏ ꯃꯃꯥꯟꯅꯕꯅ ꯄꯨꯔꯛꯄꯅꯦ
ꯌꯨꯝ ꯗꯒꯥ ꯌꯣꯟꯕ ꯂꯛ ꯄ ꯀꯪꯒꯨꯗꯨꯔꯣ
ꯌꯨꯝꯗꯅꯦ ꯌꯣꯜ ꯂꯥꯛꯏꯁꯦ
ꯍꯥꯏꯗꯤ ꯃꯣꯏ ꯑꯗꯨꯃꯥꯏꯅ ꯇꯧꯔꯒ ꯌꯨꯝꯗꯒꯥꯡ ꯆꯠꯂꯒ ꯇꯧꯕ ꯀꯥꯡꯕꯨꯗꯨꯔꯥꯕ ꯋꯥꯒꯥꯥ ꯉꯥꯡ ꯈꯣꯠ ꯇꯧꯔꯥꯒ
ꯍꯣꯏ ꯑꯗꯨꯃꯥꯏ ꯃꯥꯜꯂꯦ ꯑꯩꯈꯣꯏ ꯕꯥꯥꯏ ꯃꯥꯃꯥꯟꯅꯕꯅ ꯄꯨꯔꯛꯄꯅꯦ ꯍꯤꯗꯥꯛ ꯂꯧꯍꯧꯋꯦꯅ
ꯍ
ꯂꯨꯄꯥ ꯂꯤꯁꯤꯡ ꯃꯔꯤꯅꯤ ꯑꯗꯨ
ꯨꯍꯥꯇꯅ ꯑꯗꯨ ꯊ ꯂꯔꯗꯩꯅ
ꯁꯝ ꯃꯦꯏ ꯑꯗꯨꯗꯥ ꯀꯥꯏꯌꯟꯅ ꯐꯠꯇ ꯃꯥꯜ ꯑꯁ ꯍꯣꯏ ꯃꯤ ꯐꯠꯇꯕꯒꯤ
ꯀꯩ ꯋꯥ
ꯌꯨꯔꯤꯛ ꯑꯦꯁꯤꯠ ꯍꯦꯟꯕꯒꯤ
ꯑ
ꯀꯁꯨ ꯋꯥꯏꯗꯦꯗ ꯃꯣꯏ ꯃꯃ ꯃꯥꯏ ꯑꯕꯣꯏꯒꯤ ꯃꯃꯥꯅꯕꯅꯤ ꯑꯃꯅꯤ ꯂꯣꯏꯁꯤ ꯍꯟꯅ ꯃꯥꯁꯨ ꯃꯤ ꯐꯕꯅꯤ ꯈꯣꯠꯄꯅꯤ ꯑꯗꯨ ꯑꯗꯥ ꯇꯧꯕꯅꯤꯅ ꯍꯥꯏ
ꯅꯪ ꯍꯣꯔꯦꯟ ꯄꯨꯡ ꯃꯅꯤ ꯃꯈꯥꯏꯒꯤ ꯕꯥꯜ ꯗꯣ ꯌꯦꯡꯒꯗꯔꯣ
ꯀꯥꯅꯅꯣ ꯑꯁ ꯌꯦꯡꯒꯦ ꯈꯟꯕꯅꯤ ꯃꯤ ꯑꯈꯣꯏ ꯕꯥ ꯕꯣꯟ ꯌꯥꯎꯒꯅꯣꯌꯦ
ꯑꯗꯨꯅ ꯌꯦꯡꯗꯕꯤꯗ ꯄꯨꯡ ꯇꯔꯨꯛ ꯃꯈꯥꯏꯒꯤꯗꯕꯤꯅ ꯌꯦꯡꯈꯤꯗꯦ ꯇꯨꯝ ꯇꯨꯝꯁꯨ ꯇꯨꯃꯒ
ꯍ ꯑꯗꯨ ꯈꯜꯂꯤꯅꯦ ꯑꯗꯣ ꯑꯩ ꯈꯪꯗꯦ ꯌꯦꯡꯕꯨꯗꯤ ꯌꯦꯡ ꯌꯦꯡꯉꯦ ꯅꯣꯔꯋꯦꯒ ꯏꯪꯂꯪꯂꯦꯟꯒꯤ ꯗꯨꯁꯨ
ꯅꯨꯔꯒ ꯀꯩꯒꯥ
ꯏꯪꯂꯦꯟꯒ
ꯑꯃ ꯍꯂꯥꯟ ꯍꯥꯏꯗꯣ ꯕꯣꯜ ꯌꯥꯝ ꯍꯩꯕꯩꯔ ꯍꯥꯏꯕ ꯐꯥꯎꯔꯤꯁꯦ
ꯕꯣꯜ ꯍꯣꯏ ꯍꯩꯗꯤ ꯑꯗꯨꯝ ꯍꯩ ꯀꯩꯅ
ꯍꯥꯏꯗꯤ ꯍꯧꯖꯤꯛꯀꯥꯟ ꯌꯥꯝ ꯐꯥꯎꯕꯩ ꯇꯥꯏꯞ ꯇꯧꯗ꯭ꯔꯣ
ꯎꯝ ꯐꯥꯎꯋꯦ ꯐꯥꯎꯋꯣꯕꯨꯗꯤ ꯑꯥꯗꯩꯁꯨ ꯗꯨꯝ ꯑꯗꯨꯗꯤ ꯑꯗꯨꯝ ꯍꯥꯏꯗꯤ ꯑꯗꯨꯝꯥꯎ ꯐꯖꯕ ꯃꯤꯅꯦꯕ ꯄ꯭ꯂꯦꯌꯥꯔꯗꯣ
ꯎꯝ ꯍꯣ ꯎꯝ ꯍꯧꯖꯤꯛ ꯐꯥꯍꯜꯂꯦ ꯀꯤꯍꯣꯝ
ꯀꯤꯍꯣꯝꯂꯣ
ꯎꯝ
ꯈꯪꯗꯦ ꯅꯦ
ꯀꯌꯥ ꯀꯌꯥ ꯈꯪ ꯇꯧꯔꯝꯒꯦ ꯍꯧꯖꯤꯛꯛꯇ
ꯈꯪꯗꯦ ꯕꯣ
ꯄꯣꯌꯦꯡ ꯂꯨꯄꯥ ꯆꯅꯤ-ꯆꯅꯤ ꯍꯣꯏꯅ ꯈꯥꯏꯅꯔꯅꯤ
ꯑꯗꯨꯒ ꯀꯩꯗꯧꯗꯣꯏꯕ
ꯌꯦꯟ ꯀꯩ ꯀꯥꯟꯂꯔꯗꯤ ꯂꯩ ꯍꯔꯔꯕꯑꯣ ꯆꯗ
ꯈ꯭ꯔꯤꯁꯤꯗꯤ
ꯇꯧꯗꯣꯏꯅꯤ ꯁꯦꯝꯕ ꯁꯥꯕ ꯃꯔꯣꯏ ꯑꯣꯏꯅ ꯄꯥꯡꯒꯩ ꯀꯥꯁꯨ ꯂꯩꯔꯛꯇꯧꯅꯤꯅ ꯍꯥꯟꯅ
ꯉꯪ ꯅꯪ ꯉꯁꯥꯏ ꯅꯁꯦꯄꯔꯦꯡꯀꯣ ꯍꯥꯏꯅꯔꯤ ꯂꯥꯛꯑ ꯍꯥꯏꯗꯣ ꯀꯔꯤ ꯀꯔꯤ ꯋꯥꯔꯤꯥꯟꯅꯔꯤꯅꯣꯕ
ꯑꯣꯏ ꯋꯥꯅꯤꯗꯣ ꯉꯁꯥꯏ ꯐꯣꯟꯗ ꯍꯥꯏꯐꯦꯠ ꯍꯥꯏꯅꯔꯝꯕ ꯂꯨꯄꯥ ꯀꯌꯥ ꯈꯥꯏꯅꯁꯤꯒꯦ ꯈꯣꯠꯁꯤꯒꯦꯅ
ꯅꯣꯏ ꯑꯅꯤ ꯈꯠꯇꯔꯕ
ꯅꯠꯇꯦ ꯃꯤꯃꯤꯒ ꯑꯩꯈꯣꯏ ꯑꯍꯨꯝ ꯐꯥꯃꯝ ꯃꯤꯃꯤ ꯑꯉꯥꯡ ꯐꯝꯕ ꯂꯥꯛꯄ ꯃꯥꯗꯣ ꯁꯣꯟꯗꯛ ꯇ ꯉꯥꯔꯥꯡ ꯅꯨꯃꯤꯗꯥꯡ ꯁꯤꯗ ꯆꯥꯛ ꯆꯥꯅꯦ ꯁꯣꯝꯗꯇꯥ ꯆꯥꯛ ꯆꯥꯅꯦ ꯍꯥꯏꯕꯒꯤ ꯂꯥꯛꯀꯅꯤ ꯑꯗꯨꯗ ꯑꯣꯏꯅ ꯁꯥꯟꯅꯔꯁꯦꯅ ꯍꯥꯏꯔꯛꯄ ꯐꯣꯟꯗ ꯁꯥꯟꯅꯕꯗꯣ ꯅꯨꯡꯉꯥꯏꯇ꯭ꯔꯦꯗꯅ ꯍꯥꯏꯗꯤ ꯃꯤ ꯃꯁꯤꯡꯗꯣ ꯒꯌꯥꯟ ꯁꯣꯅꯤꯔꯣꯏ ꯑꯗꯨꯝ ꯍꯥꯏꯅꯗ꯭ꯔꯤꯕ ꯑꯗꯨꯝ ꯀꯥꯟꯗꯨꯗ ꯑꯗꯨꯒꯤ ꯊꯣꯏꯅꯣ ꯂꯥꯛꯄꯗꯨꯗ ꯑꯉꯥꯡꯒ ꯀꯧꯔꯛꯑꯦ
ꯎꯝ
ꯑꯩꯈꯣꯏ ꯁꯨꯃꯥꯡꯗꯕꯅꯦ ꯑꯗꯩ ꯃꯤꯃꯤ ꯐꯣꯟ ꯇꯧꯔꯒ ꯀꯧꯔꯦ ꯑꯗꯣ ꯄꯩꯁꯥ ꯅꯨꯡꯁꯥꯗꯣ ꯀꯩꯀꯩ ꯆꯥꯕ ꯈꯣꯠꯄꯗꯣ ꯑꯗꯨꯃꯥꯏꯅ ꯍꯥꯏꯅꯕꯅꯤꯗ
ꯃꯌꯨꯝꯗ ꯃꯌꯨꯝꯗ ꯗꯥꯕꯣꯏ ꯃꯌꯨꯝ ꯂꯩꯕꯅꯦ꯫ ꯭ꯔ ꯃꯌꯨꯝꯗ ꯃꯌꯨꯝꯗ
ꯎꯝ ꯀꯩꯅꯅꯣ
ꯇꯥꯕꯩ ꯍꯪꯕꯅꯤꯗ
ꯅꯣꯏꯒꯤ ꯍꯦꯛ ꯊꯪꯅꯕꯗꯨ ꯅꯣꯏ ꯏꯆꯧ ꯑꯣꯏꯅ ꯇꯥꯔꯄꯣꯏꯔꯣ
ꯇꯥꯔꯃꯣꯏꯗꯤ ꯑꯩꯈꯣꯏ ꯅꯨꯃꯤꯗꯥꯡ ꯊꯦꯡꯅ ꯀꯔꯤ ꯀꯔꯤ ꯁꯥꯟꯅ ꯇꯥꯔꯝꯒꯅꯤ
ꯎꯝ
ꯃꯣꯏꯕꯨ ꯊꯥꯡ ꯅꯨꯍꯏꯅꯦꯕ
ꯎꯝ ꯂꯨꯄꯥ ꯆꯅꯤ ꯆꯅꯤ ꯈꯥꯏꯅꯔꯅꯤ ꯑꯗꯣ ꯑꯥ
ꯋꯥꯅꯤ ꯅꯨꯃꯤꯠꯅꯥꯛ ꯈꯟꯅꯕ ꯀꯥꯟꯅ ꯀꯟꯅꯥꯇꯟ ꯑꯥꯄꯤ ꯇꯔꯝ
ꯎꯝ ꯇꯥꯋꯣ ꯇꯥꯔꯝꯒꯅꯤ
ꯅꯣꯏ ꯔꯣꯝ ꯁꯥꯏꯗ ꯅꯠꯇꯥꯕ ꯅꯣꯏꯔꯣꯝꯗꯒꯤ ꯃꯅꯤꯡꯂꯣꯝ ꯁꯥꯏꯠꯇꯒꯤ
ꯀꯜꯂꯝꯃꯣꯏꯗ ꯃꯣꯏꯗꯤ ꯃꯣꯏꯗꯤ ꯃꯣꯏꯅ ꯑꯃꯨꯛ ꯅꯞꯅ ꯁꯥꯗꯦꯕ ꯍꯤꯡꯒꯣꯜ ꯈꯔꯥ ꯍꯥ
ꯊꯣꯡꯉꯥꯟꯗꯩ ꯁꯣꯔꯣꯛꯊꯩ ꯈꯤꯇꯪ ꯆꯪꯕ꯭ꯔꯥ
ꯍꯣꯏ ꯍꯣꯏ ꯊꯣꯡꯒꯥꯟꯗꯤ ꯑꯩꯈꯣꯏ ꯑꯗꯨꯝ ꯑꯣꯄꯣꯖꯤꯠꯅꯦꯕ ꯁꯨꯝ ꯊꯣꯡ ꯇꯨꯔꯦꯟ ꯂꯣꯝꯗ ꯊꯣꯡ ꯊꯣꯡ ꯄꯥꯟꯕ ꯊꯣꯡꯒꯥꯟ ꯊꯣꯡꯉꯥꯟ ꯄꯥꯟꯕ
ꯏꯁꯆꯧ ꯑꯣꯏꯅ ꯑꯗꯥ ꯗꯥꯕꯣꯏ ꯍꯣꯏꯅ ꯈꯔ ꯃꯣꯏ ꯁꯣ ꯅꯥꯀꯟ ꯇꯨꯔꯦꯟꯄꯥꯟ ꯂꯣꯝꯗ ꯊꯣꯡꯒꯥꯟ ꯑꯣꯏꯗꯦꯕ
ꯗꯨꯏ
ꯒ꯭ꯌꯥꯟ ꯇꯥꯔꯦꯗ
ꯎꯝ ꯈꯠꯅꯕ ꯀꯅꯔꯣꯏ ꯅꯪꯅ ꯑꯊꯤ ꯑꯊꯤꯕ ꯍꯥꯏꯕꯗꯨ ꯇꯥꯔꯤ ꯅꯨꯡꯉꯥꯏꯇꯗꯅ
ꯌꯥꯔꯦ
ꯅꯪ ꯁꯥꯔ ꯅꯣꯏ ꯃꯤ ꯀꯌꯥꯝ ꯆꯅꯤ ꯆꯅꯤ ꯈꯥꯏꯅꯔꯅꯤ ꯌꯥꯝꯕꯨ ꯌꯥꯝꯃꯤꯅꯦ ꯑꯦ
ꯌꯥꯝ꯭ꯔ
ꯎꯝ ꯎꯝ ꯀꯩꯀꯩ ꯂꯩꯗꯣꯔꯤꯒꯦ ꯆꯦꯡ ꯍꯥꯏꯔ ꯌꯨꯝꯗꯤ ꯄꯨꯊꯣꯛꯑꯅꯤ ꯌꯦ ꯑꯗꯨ
ꯀꯦꯝꯗꯤ ꯂꯩꯔꯣꯏ ꯌꯦꯟ ꯌꯦꯟꯒ ꯀꯤꯍꯣꯝ ꯂꯩꯁꯦꯅ ꯍꯥꯏꯅꯔꯦ
ꯎꯝ
ꯑꯗꯨ ꯃꯉꯥꯏ ꯊꯛꯅꯕꯒ ꯂꯩꯔꯛꯀꯥꯗ꯭ꯔꯥ ꯑꯩ ꯇꯤꯜꯍꯧ ꯆꯅꯝ ꯊꯥꯎ ꯀꯩꯀꯥ ꯂꯩꯕꯩ ꯈꯣꯠꯄꯩ
ꯍꯣꯏ ꯆꯦꯡꯗꯣ ꯅꯣꯏꯗꯩ ꯄꯣꯔꯛꯇꯣꯏꯔꯣ
ꯆꯦꯡ ꯂꯥꯛꯇ꯭ꯔꯥꯅ ꯈ꯭ꯋꯥꯂꯞ ꯈꯤꯔꯥ ꯈꯔ ꯄꯨꯕ ꯕꯥꯏ
ꯀꯩꯁꯨꯕꯨꯗꯤ ꯌꯥꯝ ꯆꯥꯔꯣꯏꯗ ꯎꯝ ꯃꯣꯏꯗꯤ ꯀꯩꯁꯨ ꯌꯥꯝꯅ ꯀꯩꯅꯣ ꯇꯧꯗꯧ ꯅꯠꯇꯦꯗ ꯍꯣꯏ ꯑꯗꯨꯕꯨꯗꯤ
ꯆꯔꯥ ꯋꯥꯟꯕꯣꯏ ꯀꯩ ꯑꯣꯏ
ꯑꯗꯨꯅꯦ ꯍꯥꯏꯁꯦ
ꯌꯦꯟꯗꯣ ꯃꯍꯤ ꯌꯥꯎꯗꯅ ꯉꯧꯅꯤꯅ ꯍꯥꯏꯈꯤꯕꯅꯦ
ꯍꯣꯏ ꯍꯣꯏ ꯆꯥꯊꯣꯛꯑꯣ ꯆꯥꯊꯣꯛꯑꯣ
ꯅꯪꯗꯤ ꯍꯔꯥꯎꯔꯝꯒꯅꯤ
ꯀꯩꯗꯧꯕꯥꯒꯤ
ꯑꯩ ꯀꯣꯜ ꯇꯧꯔꯥꯔꯣꯏꯒꯦ
ꯄꯤꯅ ꯅꯪꯗꯤ ꯅꯪ ꯍꯔꯥꯎꯕꯔꯣ ꯍꯩꯁꯦ
ꯀꯩꯒꯤ ꯀꯣꯅ ꯑꯩꯅꯗꯤ ꯇꯧꯔꯛꯑꯔꯣꯏ
ꯅꯪꯅ ꯇꯧꯒꯦꯗꯤ ꯍꯥꯏꯔꯛꯑꯅꯨꯗ ꯍꯧꯖꯤꯛꯇ ꯑꯩꯅ ꯆꯥꯛ ꯆꯥꯔꯥ ꯇꯧꯔꯛꯏꯗꯨꯗꯤ ꯑꯗꯨ ꯅꯪ ꯇꯧꯔꯤꯔꯣ
ꯑꯩꯅ ꯍꯥꯏꯗꯤ ꯑꯃ ꯑꯃ ꯇꯧꯕ ꯈꯣꯠ ꯄꯥ ꯑꯅꯥꯝꯕ ꯅꯥ ꯑꯩꯅ ꯅꯠꯇꯥ ꯇꯧꯋꯤ ꯅꯤ ꯑꯗꯨꯒꯤ ꯍꯥꯏꯕꯅꯤ ꯀꯩꯅꯣ
ꯎꯝ ꯃꯇꯥꯡ- ꯃꯇꯥꯡꯅ ꯅꯦ ꯀꯩꯅꯣ ꯀꯩꯅꯥ ꯁꯥꯏꯕ ꯀꯥꯡ
ꯀꯥꯡ ꯀꯩꯇꯧꯋꯦ ꯍꯥꯏꯅꯣ
ꯀꯥꯡꯅ ꯌꯣꯝꯃꯦ ꯍꯥꯏꯕ
ꯀꯩꯅꯣ ꯊꯥꯗ꯭ꯔꯣ ꯒꯨꯠ ꯅꯥꯏꯠ ꯊꯥꯗ꯭ꯔꯣ
ꯊꯥꯗꯦꯗꯥ
ꯑꯩꯒꯤꯗꯤ ꯀꯣꯟꯅ ꯇꯧꯔꯣ ꯁꯤ ꯂꯣꯏꯔꯒ
ꯉꯁꯤ ꯗꯦꯠ ꯀꯌꯥ
ꯊ꯭ꯔꯤ ꯑꯣꯏꯔꯝꯒꯅꯤ ꯍꯥ
ꯗꯦꯠ ꯀꯌꯥ
ꯉꯁꯤ ꯗꯦꯠ ꯂꯣ
ꯏꯂꯦꯚꯦꯟ ꯅꯠꯇ꯭ꯔꯣ
ꯃꯥꯅꯦ ꯉꯁꯤ ꯏꯂꯦꯚꯦꯟ
ꯑꯗꯨꯒ ꯍꯥꯡꯆꯤꯠ ꯂꯥꯛꯀꯦ
ꯍꯥ
ꯍꯥꯡꯆꯤꯠ ꯂꯕ ꯂꯥꯛꯇꯣꯏꯁꯦ
ꯍꯪꯆꯤꯠ
ꯍꯣꯏ
ꯍꯣꯏ ꯍꯪꯆꯤꯠ ꯑꯗꯨꯃꯥꯏꯅ ꯈꯟ ꯑꯗꯨꯃꯥꯏꯅ
ꯑꯗꯨꯒ ꯅꯪ ꯑꯃꯨꯛꯀꯁꯨ ꯍꯥꯏꯈꯤ ꯗꯥꯏ
ꯑꯃꯨꯛꯀꯥ ꯍꯥꯏꯒꯤꯗꯤ
ꯑꯃꯨꯛꯀꯥꯖꯨ ꯂꯥꯛꯀꯥꯅꯤꯅ ꯍꯥꯏꯒꯤꯗꯥꯏ
ꯑꯗꯨꯅ ꯀꯥꯡꯗꯒꯤꯅꯦ ꯀꯩꯅꯣ ꯑꯗꯨꯗꯤ
ꯍꯣꯌꯦ ꯀꯥꯡ ꯍꯥꯏꯗꯣ ꯍꯪꯆꯤꯠ ꯊꯥꯔꯇꯤꯟꯅꯤꯅ ꯀꯥꯡꯒꯤ ꯗꯦꯠ ꯁꯤꯛꯁꯇꯤꯟꯗꯩꯅꯤ
ꯅꯣꯏ ꯀꯥꯡꯗꯤ ꯂꯥꯛꯑꯔꯣꯏ ꯀꯥꯡꯗꯤ ꯐꯠꯇ꯭ꯔꯦ ꯃꯤꯅꯠ ꯑꯗꯨ ꯀꯣꯟꯅ ꯅꯣꯡꯅꯤ-ꯅꯣꯡ-ꯅꯣꯡꯅꯤ ꯂꯩꯔꯥ ꯆꯠꯂꯨꯁꯦ ꯀꯩꯗꯧꯔꯒꯦ ꯆꯠꯅꯩꯌꯦ ꯑꯗꯨ ꯅꯣꯡ ꯅꯤ ꯂꯩꯔꯥ ꯆꯠꯂꯥꯁꯨ ꯌꯥꯏ ꯀꯩꯗꯧꯔꯒꯦ
ꯑꯦ ꯌꯥꯝꯗꯤꯦ ꯑꯩꯅ ꯍꯥꯏꯗꯤ ꯀꯥꯡ ꯅꯨꯡꯁꯤꯁꯨ ꯑꯗꯨꯝ ꯆꯠꯇ꯭ꯔꯤꯕꯅꯤꯅ ꯀꯨꯝꯩ ꯍꯔꯥꯎꯅꯕꯇ ꯃꯖꯥꯗ꯭ꯔꯤꯕꯅꯤꯅ
ꯌꯦꯡꯖꯤꯁꯦ ꯑꯗꯨꯅꯤ
ꯏ ꯇꯠ ꯀꯦ ꯃꯥꯔꯔꯨ
ꯀꯩꯅꯣ ꯍꯥꯏꯁꯦ ꯇꯠꯈꯤꯕ ꯃꯥꯜꯂꯨꯔꯦ
ꯀꯣꯝ
ꯎꯝ ꯑꯩ ꯄꯨꯡ ꯇꯔꯥ ꯇꯔ ꯂꯩꯔꯝꯃꯤꯅꯦ
ꯅꯪꯊꯣꯛꯏꯗꯣꯏꯔꯣ
ꯎꯠꯊꯣꯔꯣꯏꯗꯥ
ꯎꯝ
ꯍꯌꯦ
ꯊꯔꯅ